ꯇꯥꯔꯕ
ꯇꯥꯏꯌꯦ ꯇꯥꯏꯌꯦ
ꯑꯩꯈꯦ ꯆꯧꯃꯤꯟꯅꯣꯅ ꯍꯕ
ꯑꯩ ꯑꯗꯨꯝ ꯁꯥꯏꯅ ꯍ ꯐꯝꯕꯅꯤꯗ ꯉꯣꯡ ꯇꯥꯕ꯭ꯔꯣ
ꯇ ꯑꯗ ꯃꯪꯗ ꯃꯉ
ꯎꯝ ꯉꯥꯛꯇ ꯉꯥꯛꯇ ꯐꯠ ꯀꯟꯅ ꯍꯩꯊꯔꯝꯃꯒ ꯂꯩꯕꯥꯛꯐꯥꯎꯗ ꯀꯔꯤ ꯆꯣꯠꯄ ꯅꯪꯗꯕꯤꯗꯅꯦ ꯇ ꯑꯃꯨꯛ ꯍꯥꯡꯈꯤꯗꯣꯏꯁꯦ ꯅꯪ ꯀꯔꯝ ꯀꯥꯟ ꯆꯪꯗꯕ
ꯇ ꯊꯖꯁꯥ ꯀꯗꯕ
ꯎꯝ
ꯄꯣꯟ ꯌꯦꯡꯕꯣꯟꯁꯨ ꯀꯩꯅꯣ ꯍꯥꯏꯌꯦꯡ ꯍꯦ ꯁꯤꯠꯂ ꯀꯩꯅꯣ ꯑꯩꯈꯣꯏꯒꯤ ꯇꯛꯋꯥꯒꯤ ꯐꯨꯠꯕꯣꯜ ꯐꯥꯏꯅꯦꯜꯗꯣ
ꯗꯦꯠ ꯐꯥꯏꯚꯇ ꯑꯪꯆꯤꯠ
ꯍꯣꯡꯈꯤꯗꯣ
ꯎꯝ
ꯑꯗꯨ ꯕꯣꯜꯗꯣ ꯐꯖꯗ꯭ꯔꯣ ꯑꯗꯨ ꯌꯦꯡꯉꯨ ꯅꯠꯇ꯭ꯔꯣ
ꯑꯗꯨ ꯌꯦꯡꯉꯨ ꯐꯕꯖ꯭ꯔꯥꯅꯤꯅꯦ ꯑꯩꯁꯨ
ꯑꯗꯣ ꯑꯩꯈꯣꯏ ꯃꯌꯥꯝꯗ ꯌꯦꯡ ꯆꯧꯁꯦ ꯍꯥꯏꯅꯔꯤ ꯌꯦꯡꯉꯨꯁꯤ ꯀꯩꯅꯣ
ꯌꯥꯏ ꯑꯩ ꯁꯤꯗꯒꯤ ꯑꯩꯈꯣꯏ ꯑꯅꯤ ꯑꯨꯝꯃꯨꯛꯛꯇ ꯑꯃꯨꯛ ꯂꯥꯛꯑꯒ ꯑꯥꯗ ꯊꯦꯡꯅꯔꯁꯨ ꯅꯪꯅ ꯆꯠꯇꯕꯗꯤ ꯌꯥꯔꯣꯏꯌꯦ
ꯒꯟꯗ ꯆꯠꯇꯕꯗꯤꯥꯗꯌꯦ ꯐꯪꯉꯣꯏꯗꯣꯏ ꯅꯁꯤ
ꯈꯨꯗꯤꯡꯃꯛ ꯂꯣꯏ ꯉꯟꯅ ꯆꯠꯅꯕꯒꯤ ꯐꯤꯕꯝꯅꯦꯕꯅꯦ
ꯎꯝ
ꯀꯔꯤ ꯑꯗꯨꯗꯤ ꯂꯧꯔꯦꯝꯐꯝꯝꯗꯨ ꯇꯧꯗꯤ ꯇꯧꯔꯤꯕꯣ
ꯇ ꯍꯧꯒꯗꯏꯅꯦ
ꯍꯧꯧꯔꯦ ꯑꯩ ꯑꯗꯨꯝ ꯌꯦꯡ ꯆꯜꯂꯦ
ꯍꯥꯏꯗ ꯑꯩ ꯏꯃꯥꯟꯅꯕ ꯍꯤꯠꯅꯔꯅ ꯑꯃ ꯂꯩꯕꯅꯤꯅꯦ ꯑꯗꯨꯗ ꯃꯥꯒꯤ ꯃꯣꯏ ꯃꯅꯥꯛꯇꯅꯤ
ꯎꯝ
ꯃꯣꯏ ꯗꯤꯄꯛ ꯉ ꯁꯤꯜꯂꯤꯔꯛꯄꯅꯦ
ꯄꯛꯅ
ꯍ ꯂꯣꯏꯔꯝꯕꯗꯨꯗꯗꯤ ꯗꯤꯄꯛ ꯍꯥꯏꯒꯗꯤ ꯂꯣꯏ
ꯈꯪꯒꯅ ꯑꯩ ꯀꯥꯏꯅ ꯌꯥꯝ ꯅ ꯂꯩꯀꯒꯤ ꯊꯪꯅꯕ ꯈꯨꯟ ꯑꯃꯒꯤ ꯈꯨꯟ ꯏꯁꯥ ꯂꯩꯀꯥꯏꯐꯥꯎꯇ ꯈꯪꯗꯦꯗ ꯍꯧꯖꯤꯛꯀꯥꯟ ꯅꯪ ꯀꯩꯅꯣ ꯀꯥꯟ ꯆꯪꯗꯧꯔꯤꯕ
ꯀꯥꯇ꯭ꯔꯏꯗꯣꯏ ꯆꯪꯗꯣꯏꯅꯦ
ꯀꯣꯏ ꯗꯔꯅꯦꯗꯨꯗ
ꯀꯨꯏꯗ꯭ꯔꯥ
ꯅꯅꯥ ꯏꯂꯦ ꯀꯔꯤ ꯀꯥꯏꯗꯅꯣ
ꯑꯩꯅꯖꯤ ꯁꯤꯀꯤꯝꯗ ꯂꯩꯌꯦ
ꯁꯤꯤꯀꯤꯝ ꯅꯅꯨꯡꯉꯑꯕꯅꯤꯅ
ꯁꯤꯀꯤꯝꯒꯤ ꯒꯦꯡꯇꯣꯛ ꯍꯥꯏꯕꯗꯨ
ꯑꯣ ꯗꯥꯏꯔꯦꯛ ꯀꯦꯄꯤꯇꯦꯜ ꯁꯤꯇꯤꯅꯤꯅꯦ
ꯥ ꯀꯦꯄꯤꯇꯦꯜ ꯁꯤꯇꯤ
ꯅꯪ ꯀꯔꯤꯌꯦ ꯗꯥꯏꯔꯦꯛ ꯎꯝ ꯆꯥꯕ ꯊꯛꯄꯁꯨ ꯅꯨꯡꯉꯥꯏꯔꯅꯤ ꯏꯪꯕꯅꯤꯅꯀꯣ
ꯣꯡꯈꯥꯏ ꯆꯥꯕ ꯊꯛꯄꯁꯨ ꯂꯣꯏ ꯅꯨꯡꯉꯥꯏ ꯋꯦꯗꯔꯁꯨ ꯅꯨꯡꯉꯥꯏ
ꯎꯝ ꯎꯝ ꯀꯔꯤ ꯁꯥꯗꯅꯤꯅ ꯁꯔꯗꯤ ꯁꯉ ꯑꯗꯨꯗꯤ ꯀꯩꯁꯨ ꯁꯥ ꯉꯥꯗꯤ ꯂꯥꯏꯔꯅ ꯀꯔꯤꯝ ꯍꯥꯎꯇꯦ ꯑꯆꯝꯕ ꯍꯧꯖꯤꯛ ꯍꯧꯖꯤꯛ ꯁꯧꯒ꯭ꯔꯤꯒꯨꯝꯕ ꯋꯥ
ꯇꯒ ꯀꯨꯝꯕ
ꯑ ꯀꯥꯡꯗꯨꯁꯨ ꯊꯥꯎ ꯌꯥꯝ ꯌꯥꯎꯗ꯭ꯔ
ꯌꯥꯎꯔꯗꯤ ꯆꯥꯖꯡꯗꯤ ꯂꯦꯛꯆꯑꯦ ꯊꯥꯎ ꯌꯥꯎꯕ ꯍꯥꯎꯇꯦ
ꯁꯥꯕꯅꯤꯅ
ꯎꯝ
ꯈꯤꯇꯪ ꯍꯅꯨꯡꯗꯥꯛ ꯄꯨꯊꯣꯔꯛꯇ꯭ꯔꯣ ꯅꯪꯕꯣ
ꯑꯗꯨ ꯁꯤꯀꯤꯝꯁꯦ ꯍꯤꯗꯥꯛꯇꯤ ꯍꯤꯗꯥꯛ ꯄꯨꯨꯊꯑ ꯆꯠꯄ ꯌꯥꯗꯕ ꯑꯣꯏꯕ ꯃꯣꯏ ꯏꯁꯇꯦꯠꯁꯦ
ꯑꯣ ꯃꯣꯏꯒꯤ ꯑꯗꯨꯝ ꯀꯔꯤ ꯏꯁꯇꯦꯟ ꯃꯅꯨꯡꯗꯗꯤ ꯑꯗꯨꯝ ꯌꯥꯕ
ꯌꯥꯕ ꯑꯗꯨꯒ ꯃꯣꯏ ꯏꯁꯇꯦꯠꯀꯤ ꯋꯥꯡꯃꯅ ꯆꯠꯄ ꯌꯥꯗꯕ ꯑꯣꯏꯕ ꯃꯣꯏꯁꯦ
ꯇ ꯑꯗꯨꯗ ꯀꯥꯇꯣ ꯄꯣꯔꯥꯗꯤ
ꯑꯔ ꯆꯗ ꯂꯥꯛꯄꯗꯦꯕ
ꯎꯝ
ꯈꯨꯗꯛꯇ ꯇꯤꯀꯦꯠꯀꯔ ꯈꯨꯗꯛꯇ ꯂꯥꯛꯄꯅꯦꯕ ꯑꯗꯨꯗ ꯑꯩꯁꯦ ꯍꯟꯗꯛꯀꯤ ꯂꯥꯛꯈꯍꯧ
ꯁ ꯂ ꯃꯌꯥꯝꯗ ꯅꯤꯡꯊꯣꯛꯇꯦ ꯀꯩꯗꯧꯅꯤꯥ ꯀ ꯅꯪ ꯀꯥꯔꯠꯇꯣ ꯄꯨꯊꯣꯔꯑꯗꯤ ꯂꯧ ꯌꯥꯏ ꯀꯩꯅꯣ
ꯀꯥꯔꯄꯗꯤ ꯄꯨꯊꯣꯔꯛꯑꯦ ꯑꯗꯨ ꯂꯨꯍꯣꯡꯕ ꯌꯥꯎꯕꯅꯤꯅ ꯑꯩꯅ ꯃꯊꯪ ꯊꯥꯒꯤ ꯑꯦꯗꯚꯥꯟꯁ ꯀꯌꯥꯃꯨꯛ ꯄꯨꯂꯞ ꯂꯧꯁꯤꯟꯈ꯭ꯔꯣ
ꯀꯔꯥ ꯂꯨꯍꯣꯡꯕꯒꯦ
ꯍꯣꯏ ꯗꯥꯥ ꯂꯨ ꯍꯣꯡꯈ꯭ꯔꯦ ꯑꯗꯨꯑꯣꯏꯁꯨꯗꯤ ꯊꯣꯛꯂꯛꯄꯅꯦꯕ ꯑꯩꯁꯦ
ꯅꯣꯏꯗ ꯍꯜꯂꯨꯏ ꯌꯥꯏꯃꯔꯣ
ꯑꯍꯟꯗꯨ
ꯑꯗꯨ ꯌꯥꯏꯃ ꯈꯪ ꯉꯥꯏꯔ
ꯌꯥꯦꯃ ꯀꯒ
ꯎ ꯑꯇꯣꯝꯕꯒ ꯂꯣꯏ ꯀꯥꯟꯅꯈꯤꯕꯅꯤꯅꯦ
ꯏꯃꯅꯤ
ꯇꯣꯝꯕꯗ ꯍꯣꯏꯗ ꯑꯩꯈꯣꯏꯗꯌꯦꯡ ꯑꯩꯈꯣꯏ ꯅꯨꯄꯤꯗ ꯑꯩꯈꯣꯏ ꯇꯅ ꯄꯤꯛꯁꯤ꯭ꯔꯤꯁꯦ ꯅꯪ ꯈꯛꯇ ꯑꯣꯏꯔꯕꯝꯅ ꯃꯥꯏꯗꯩꯅ ꯈꯪꯕꯗ
ꯃꯥꯗꯦ
ꯎ ꯑꯗꯨꯗꯤ ꯅꯆꯥꯗꯣ ꯅꯪ ꯅꯪꯅ ꯆꯥ ꯑꯩꯈꯣꯏ ꯑꯗꯨꯗꯤ ꯍꯌꯦꯡ ꯑꯩꯈꯣꯏꯗꯤ ꯋꯥꯠꯂꯤꯗ ꯅꯣꯏ ꯑꯩꯈꯣꯏ ꯅꯨꯄꯤ ꯅꯨꯄꯤ ꯄꯤꯤ ꯈꯪꯍꯟꯒꯗꯕꯗꯣ
ꯋꯥꯠꯂꯤ ꯌꯥꯝ ꯋꯥꯠꯂꯦ ꯑꯩꯅ ꯌꯦꯡꯕꯗ ꯑꯩꯈꯣꯏ ꯀꯥꯡꯝꯇꯅ ꯄꯤꯊꯤ ꯍꯥꯏꯒꯦꯔ
ꯑꯗꯨ ꯍꯥꯏꯔꯒ ꯕꯤꯀ꯭ꯔꯝꯒꯤꯁꯨ ꯕꯥꯇꯣꯟ ꯊꯣꯛꯧꯇꯦ ꯕꯤꯀ꯭ꯔꯝ ꯎ ꯃꯥ ꯇꯥꯎꯊꯣꯛꯏꯔꯥ ꯃꯥꯜ
ꯀꯥꯎꯊꯣꯛꯄ ꯑꯣꯏꯔꯝꯃꯅꯤ ꯕꯤꯀꯝ ꯂꯨꯍꯣꯡꯕ ꯊꯣꯛꯄꯗꯤ ꯃꯥꯒꯤ ꯃꯁꯥꯁꯤ ꯊꯣꯛꯑꯀꯥꯟꯗ ꯉꯥꯎꯕꯅꯤꯅꯤ ꯑꯩ ꯏꯃꯥꯟꯅꯕ ꯀꯩ ꯂꯝ ꯂꯩꯈꯤꯕ ꯀꯥꯎꯔꯦꯕ
ꯎꯝ ꯎꯝ ꯅꯪꯒꯤꯗꯨꯅ ꯑꯃꯨꯛ ꯅꯤꯡꯊꯝꯊꯥ ꯂꯧ ꯀꯟꯅ ꯁꯣꯛꯒꯠꯂꯛꯄ ꯃꯇꯥꯡ ꯇꯥꯈꯤꯕ ꯃꯤꯅꯦ
ꯃꯥꯅꯦ ꯃꯥꯅꯦ ꯑꯣꯛꯇꯣꯕꯔꯒꯤꯅꯤꯅꯦ ꯃꯥ ꯑꯣꯛꯇꯣꯕꯔ ꯊꯥꯔꯇꯤ ꯋꯥꯟꯗ ꯍꯣꯡꯕꯅꯦꯕ
ꯂꯧ ꯀꯟꯅ ꯁꯨ ꯂꯧ ꯌꯥꯝ ꯀꯟꯅ ꯀꯟꯅ ꯈꯠꯂꯛꯄ ꯃꯇꯥꯡꯗꯨꯅꯦꯕ ꯅꯪꯒꯤꯗꯣ
ꯃꯥꯅꯦ
ꯑꯩꯐꯣꯛꯇ ꯆꯠꯀꯦ ꯇꯧꯔ ꯅꯪꯗꯗꯅ ꯑꯗꯨꯝ ꯂꯧꯕꯨꯛꯇꯤ ꯑꯗꯨꯝ ꯗꯥꯏꯔꯦꯛ ꯊ ꯊꯣꯛꯍꯟꯕꯒ ꯇꯧꯔ ꯀꯥꯔ ꯂꯥꯛꯑꯦꯗꯅ
ꯑ ꯑ ꯊꯣꯏꯍꯦꯟꯕ ꯊꯦꯡꯅꯩꯅꯦ ꯉꯍꯥꯟ ꯑꯕꯤꯒꯤ ꯂꯨꯍꯣꯡꯕꯗ
ꯑꯗꯨꯗ ꯂꯨꯍꯣꯡꯕ ꯍꯥꯏꯔꯒ ꯅꯣꯏꯒꯤ ꯁꯤꯐꯥꯏ ꯂꯩꯀꯥꯏꯒꯤ ꯔꯣꯕꯥꯁꯪꯒꯤ ꯂꯣꯡꯕ ꯇꯥꯡ ꯇꯔꯥ ꯇꯥꯔꯛꯑꯦ ꯑꯗꯨ ꯂꯥꯛꯀꯗꯕ
ꯍꯇꯀꯤ
ꯑ ꯃꯥꯒꯤ ꯇꯥꯡ ꯀꯨꯟꯒ ꯀꯌꯥꯗꯅꯣ ꯀꯨꯟ ꯇꯔꯨꯛ ꯀꯨꯟ ꯇꯔꯦꯠ ꯑꯗꯨ ꯑꯣꯏ ꯃꯥꯜꯂꯦ
ꯎꯝ
ꯑꯗꯣ ꯃꯣꯏ ꯃꯇꯧ ꯂꯩꯇꯦꯅ ꯌꯩꯊꯣꯛꯑ ꯃꯥꯜꯂꯦ
ꯑꯣ ꯑꯗꯨꯗꯣ ꯇꯥꯡ ꯇꯔꯥ ꯇꯥꯔꯦ ꯍꯥꯏꯕ꯭ꯔꯣ
ꯑꯥ
ꯑꯗꯨ ꯃꯥꯂ ꯑꯃꯨꯛ ꯍꯧꯖꯤꯛ ꯕꯥꯇꯣꯟ ꯇꯪꯈꯥꯏ ꯑꯃꯁꯨ ꯆꯥꯁꯤꯜꯂꯨꯔꯦꯕ ꯌꯦꯡꯉꯣꯕ ꯑꯗꯣ ꯍꯧꯖꯤꯛꯁꯦ ꯕꯥꯇꯣꯟ ꯑꯃꯨꯛ ꯆꯠꯄ ꯇꯥꯔꯤꯕ꯭ꯔꯥ ꯅꯠꯇ꯭ꯔꯒꯅ ꯀꯃꯥꯏꯅ ꯍꯥꯏꯕ ꯇꯥꯔꯦ ꯍꯥꯏꯗꯤ ꯃꯥꯒꯤ ꯂꯨꯍꯣꯡꯕ ꯇꯥꯡ ꯇꯔꯥ ꯇꯥꯔꯦ ꯍꯥꯏꯕꯕꯁꯤꯦ ꯀꯃꯥꯏꯅ ꯈꯪꯗꯕ ꯇꯧꯈꯤꯕ ꯃꯤ ꯑꯇꯣꯞꯄ
ꯈꯪꯗꯦ ꯑꯩꯒꯤꯗꯤ ꯌꯥꯅꯦ ꯑꯩꯒꯤꯗꯤ ꯀꯔꯤ ꯐꯣꯟꯗ ꯍꯥꯏꯗꯣꯔꯦ
ꯎ
ꯑꯗꯨ ꯃꯣꯏ ꯃꯌꯥꯝ ꯑꯃ ꯦꯡꯀꯨꯁꯨ ꯍꯣꯡꯈ꯭ꯔꯗꯥꯏꯅꯦ
ꯤꯡꯀꯨꯗꯤ ꯀꯨꯏꯔꯦꯗ ꯍꯣꯡꯉꯤꯕ ꯃꯆꯥꯐꯧ ꯁꯨꯝ ꯆꯥꯎꯕꯗꯣ
ꯎꯝ ꯑꯩꯒꯤꯗꯤ ꯋꯥꯠꯈꯤꯗꯅꯤꯗ ꯆꯍꯤ ꯇꯔꯨꯛ ꯇꯔꯦꯃꯨꯛ ꯋꯥꯠꯁꯤꯅꯦ
ꯅꯨꯄꯤꯗꯤ ꯀꯥꯏꯗꯒꯤꯩ ꯀꯣꯏꯔꯤꯕ
ꯀꯣꯏꯗꯦꯗ ꯀꯣꯏꯅꯤꯡꯗꯦꯗ
ꯎꯝ
ꯍꯌꯦꯡ ꯈꯔ ꯆꯥꯎꯔ ꯀꯣꯏꯒꯦꯅ ꯑꯉꯥꯡ ꯑꯣꯏꯔꯤꯕ
ꯑ
ꯑꯗꯨꯅ ꯌꯥꯒꯤꯔ ꯑꯣꯏꯅ ꯀꯔꯤ ꯅꯪꯗꯤ ꯑꯗꯨꯗꯤ ꯑꯉꯥꯡꯂꯣꯝꯒꯤꯁꯨ ꯁꯦꯚꯦꯡꯗꯤ ꯍꯧꯕꯤꯔꯕꯣ
ꯎ ꯁꯦꯕꯤꯤꯡꯁꯦ ꯍꯧꯔꯕꯅꯦ ꯑꯩꯁꯨ
ꯃꯥꯒꯤ ꯆꯩ ꯃꯥꯒꯤ ꯑꯣꯏꯅ ꯇꯣꯉꯥꯟꯅ ꯑꯃ ꯊꯝꯕꯤꯌꯨ ꯀꯩꯅꯣ ꯍꯌꯦꯡ ꯀ꯭ꯂꯥꯁ ꯇꯨꯌꯦꯜꯕ ꯂꯣꯏꯔꯛꯄꯩꯗ ꯃꯁꯥꯅ ꯇꯝꯅꯤꯡꯕ ꯇꯧꯅꯤꯡꯕ ꯇꯧ ꯌꯥꯗꯕ ꯂꯨꯄꯥ ꯂꯥꯛ ꯃꯉꯥ ꯇꯔꯥ ꯀꯨꯟꯃꯨꯛ ꯄꯨꯊꯣꯛ ꯉꯝꯅꯕ ꯑꯗꯨꯝ ꯇꯧꯕꯤꯌꯨ ꯀꯩꯅꯣ ꯃꯥꯏ ꯃꯃꯤꯡꯗ ꯇꯣꯉꯥꯟꯅ
ꯃꯥꯏ ꯃꯃꯤꯡꯅ ꯑꯩꯁꯨ ꯇꯧꯒꯦ ꯇꯧꯕꯅꯦ ꯄꯣꯁ ꯑꯣꯐꯤꯁꯇ ꯆꯠꯂꯒꯀꯣ ꯄꯣꯁ ꯑꯣꯐꯤꯁꯇꯒꯤ ꯑꯣꯏꯅ ꯍꯥꯡꯕꯤꯔꯒꯦ ꯇꯧꯕ
ꯃꯥꯅꯦ ꯌꯥꯝꯒꯦꯔꯦ ꯌꯥꯝꯃꯒꯦꯔ
ꯍꯣꯏ ꯊꯥ ꯈꯨꯗꯤꯡꯒꯤ ꯈꯔ ꯃꯥꯒꯤꯁꯨ ꯍꯦꯟꯅ ꯇꯨꯌꯦꯜꯞ ꯑꯣꯏꯔꯒ ꯀꯩ ꯂꯥꯏꯗ ꯆꯠꯅꯤꯡꯉꯤꯅꯣ ꯗꯣꯛꯇꯔ ꯇꯟꯕꯦꯒ ꯍꯥꯏꯖꯜꯂꯛꯑꯗꯤ ꯇꯨꯌꯦꯜꯞꯗꯅ
ꯗꯣꯛꯇꯔ ꯇꯝꯒꯦ ꯍꯥꯏꯔꯁꯨ ꯅꯪꯕꯨ ꯄꯩꯁꯥꯗꯣ ꯂꯩꯔꯗꯤ ꯃꯥꯏ ꯃꯇꯝꯗꯨꯗ ꯗꯥꯛ ꯄꯨꯊꯣꯛꯑꯗꯤ ꯁꯤ ꯇꯝꯃꯨ
ꯎꯝ ꯑꯗꯨꯅꯦ ꯑꯩꯅ ꯆꯨꯝꯃꯅ ꯍꯌꯦ ꯈꯟꯖꯔꯤꯕ ꯄꯥꯝꯖꯔꯤꯕ ꯃꯌꯥꯝꯅ ꯇꯝꯕ ꯐꯪꯅꯤꯉꯥꯏ ꯅꯀꯣ ꯗꯣꯛ ꯇꯝꯕꯖꯦ ꯄꯩꯁꯥ ꯌꯥꯝ ꯆꯪꯉꯦ ꯍꯥꯏꯅꯤ ꯅꯪ ꯈꯪꯕ꯭ꯔꯣ ꯅꯃꯥꯟꯅꯕꯒ ꯇꯝꯕꯒ ꯂꯩꯕ꯭ꯔꯣ
ꯂꯩ ꯑꯉꯥꯡꯕꯧꯇ ꯑꯈꯣꯏ ꯃꯈꯥꯏ ꯑꯉꯥꯡꯎꯗ ꯐꯅꯌꯥꯝ ꯇꯝꯃꯤꯗ ꯆꯪꯕ ꯍꯥꯏꯁꯦ ꯀꯣꯆꯤꯡ ꯃꯅꯤ ꯄꯨꯔ ꯅꯤꯠꯄꯨ ꯐꯥꯎꯔꯒ ꯅꯤꯠꯀꯤꯗꯨꯕꯨ ꯀ꯭ꯋꯥꯂꯤꯐꯥꯏ ꯑꯣꯏꯔꯗꯤ ꯑꯗꯨꯝ ꯃꯅꯤꯄꯨꯔ ꯇꯝꯕ ꯑꯗꯩꯩ ꯄꯩꯁꯥ ꯀꯩꯁꯨ ꯆꯪꯕ ꯅꯠꯇꯦꯗ ꯄ꯭ꯔꯥꯏꯚꯦꯠꯇ ꯇꯝꯕꯗꯨꯅꯦ ꯄ꯭ꯔꯥꯏꯚꯦꯠꯇꯗꯤ ꯀꯥꯏꯗꯒꯤ ꯄ꯭ꯔꯥꯏꯚꯦꯠꯇ ꯇꯝꯕ ꯀꯔꯣꯔꯕꯨꯀꯤ ꯍꯥꯏꯂꯝ ꯃꯄꯥꯟꯂꯣꯝꯗꯒ ꯁꯣꯝ ꯆꯩꯅꯥ ꯎꯝ ꯆꯩꯅꯥ ꯀꯖꯀꯤꯁꯇꯥꯟ ꯑꯗꯩꯗꯤ ꯔꯥ ꯔꯨꯁꯤꯌꯥ ꯕꯪꯒ꯭ꯂꯥꯗꯦꯁꯇ ꯇꯝꯅꯔꯤꯒ ꯑꯗꯣ
ꯑ ꯑꯗꯣ ꯃꯣꯏꯗꯤ ꯑꯃꯨꯛ ꯍꯜꯂꯛꯑꯒ ꯍꯜꯂꯛꯑꯒ ꯑꯃꯨꯛꯁꯨ ꯗꯥꯛ ꯇꯔ ꯁꯥꯔꯗꯤꯕꯤꯀꯦꯠ ꯂꯥꯏꯁꯦꯟꯁ ꯄꯥꯥꯏꯗꯕ ꯃꯥꯂꯦ
ꯃꯣꯏꯒꯤ ꯀꯩꯅꯣꯃ ꯑꯦꯛꯖꯥꯝꯃꯨꯛ ꯊꯥꯗꯣꯏꯅꯤ ꯏꯟꯗꯤꯌꯥꯒꯤ ꯑꯦꯛꯖꯥꯝꯃꯨꯛ ꯊꯥꯈꯤꯗꯣꯏꯅꯤ
ꯑꯣ
ꯀꯩꯅꯣ ꯑꯃ ꯑ ꯑꯃꯨꯛ ꯊꯥꯈꯤꯗꯣꯏꯅꯦ ꯍꯧꯖꯤꯛꯇꯤ ꯑꯥ ꯁꯤꯖ ꯁꯤꯖꯁꯨ ꯇꯝꯕ ꯌꯥꯔꯦ ꯁꯤꯖ ꯍꯣꯁꯄꯤꯇꯥꯜꯁꯨ ꯇꯝ ꯌꯥꯔꯦ
ꯑꯣ ꯑꯣ ꯑꯣ
ꯁꯤꯖꯒꯤꯗꯣ ꯑꯗꯨꯝ ꯃꯣꯏꯁꯨ ꯈꯔ ꯑꯗꯨꯝ ꯆꯪꯕꯅꯦ
ꯑꯣ ꯈꯋ꯭ꯥꯏꯗꯩꯩ ꯃꯔꯨꯖꯦ ꯅꯤꯠ ꯑꯦꯛꯖꯥꯝ ꯄꯥꯁ ꯇꯧꯗꯨꯅꯦꯕ
ꯃꯥꯅꯦ ꯅꯤꯠ ꯑꯦꯛꯖꯥꯝ ꯄꯥꯁ ꯇꯧꯕ ꯑꯗꯨꯅꯦ ꯁꯝꯅ ꯍꯥꯏꯔꯕꯗ ꯑꯩꯈꯣꯏꯅ ꯃꯄꯥꯟꯂꯣꯝꯒꯤ ꯄ꯭ꯔꯥꯏꯚꯦꯠ ꯀꯣꯂꯦꯖꯇ ꯇꯝꯒꯦ ꯍꯥꯏꯔꯗꯤ ꯄꯩꯁꯥ ꯆꯪꯗ꯭ꯔꯣ
ꯑ
ꯑꯗꯨꯗꯨꯒ ꯆꯨꯝꯅꯒꯤ ꯒꯕꯔꯃꯦꯟꯒꯤ ꯂꯩꯕ ꯀꯣꯂꯦꯖꯇ ꯇꯝ ꯀꯌꯥ ꯍꯥꯏꯔꯗꯤ ꯄꯩꯁꯥ ꯆꯪꯕ ꯅꯠꯇꯦꯗꯅ ꯑꯗꯨꯒ ꯆꯞ ꯃꯥꯟꯅꯩꯗ
ꯑꯗꯨ ꯍꯧꯖꯤꯛ ꯅꯤꯠ ꯅꯤꯠ ꯊꯥꯔꯤꯉꯥꯏꯒꯤꯗꯃꯛꯇ ꯃꯥ ꯍꯧꯁꯦ ꯍꯧꯖꯤꯛ ꯂꯥꯏꯛꯄ ꯍꯟꯕ ꯌꯥꯗ꯭ꯔꯦꯕ ꯑꯗꯨꯟ ꯇꯥꯛ
ꯑꯣ ꯅꯦꯁ ꯑꯗꯨꯅꯌꯦꯡ ꯅꯪ ꯗꯣꯛꯇꯔ ꯇꯝꯍꯟꯒꯦ ꯍꯥꯏꯔꯁꯨ ꯃꯁꯥꯅꯕꯨ ꯍꯩꯖꯔꯗꯤ ꯑꯗꯨꯝ ꯂꯣꯏ ꯗꯨꯝ ꯇꯧ ꯌꯥꯏ ꯗꯨꯅ ꯄꯩꯁꯥ ꯅꯨꯡꯁꯥ ꯆꯪꯉꯒ ꯇꯧꯕꯗꯨꯗꯤ ꯑ ꯀꯩ ꯗꯧ ꯐꯗꯨꯟ
ꯑꯩꯅꯁꯨ ꯃꯣꯏꯁꯦ ꯀꯩꯅꯣ ꯄꯥꯝꯕ ꯍꯥꯏꯇꯥꯔꯦ ꯁꯤꯐꯥꯏꯒꯤ ꯂꯥꯏꯟꯁꯤꯗꯗꯤ ꯄꯨꯁꯟꯅꯤꯡꯗ꯭ꯔꯦꯕ
ꯃꯥꯅꯦ ꯏꯁꯥ ꯆꯪꯉꯝꯅꯤꯅ
ꯎꯝ ꯑꯈꯣꯏꯅ ꯑꯋꯥꯕꯗꯨ ꯈꯪꯉꯃꯤꯅ ꯅꯨꯡꯉꯥꯏꯕꯗ ꯇꯝꯍꯟꯅꯤꯡꯕ ꯍꯥꯏꯇꯥꯔꯦ
ꯑꯣ ꯑꯗꯨꯅ ꯌꯨꯝꯗ ꯑꯗꯨꯝ ꯇꯧꯍꯟꯅꯤꯡꯦ ꯍꯥꯏꯗꯦ ꯑꯆꯧ ꯑꯆꯧꯕ ꯅꯠꯇ꯭ꯔꯁꯨ ꯀꯣ ꯌꯦꯡꯒꯁꯗ ꯐꯔ ꯂꯣꯁꯂꯒ ꯑꯗꯨꯝ ꯒ꯭ꯔꯦꯖꯨꯌꯦꯁꯟ ꯐꯧꯗꯤ ꯐꯖꯅ ꯇꯝꯍꯜꯂꯒ ꯑꯆꯧ ꯑꯆꯧꯕ ꯑꯦꯛꯖꯥꯝ ꯍꯥꯏꯁꯤꯗꯤ ꯒ꯭ꯔꯦꯖꯨꯑꯦꯁꯟ ꯂꯣꯏꯔꯗꯤ ꯑꯦꯛꯖꯥꯝꯅꯦ ꯑꯆꯧꯕ ꯉꯥꯛꯇꯅꯦꯕ
ꯁ
ꯇꯨꯌꯦꯜꯐꯀꯤꯁꯤꯗꯤ ꯇꯦꯟ ꯇꯨꯌꯦꯜꯞꯁꯤꯅ ꯀꯩꯁꯨ ꯆꯥꯎꯕ ꯅꯠꯇꯦꯗꯅ
ꯃꯥꯅꯦ
ꯑꯗꯨꯅ ꯒ꯭ꯔꯦꯖꯨꯑꯦꯁꯟꯗꯣ ꯐꯖꯅ ꯃꯄꯥꯟ ꯂꯣꯝꯗ ꯗꯦꯜꯂꯤꯗ ꯇꯝꯕꯗ ꯗꯤ ꯏꯨ ꯇꯝꯒꯦꯔꯥ ꯖꯦ ꯑꯦꯟ ꯏꯨ ꯇꯧꯒꯦꯔꯥ ꯑꯗꯨꯃꯥꯏꯅ ꯑꯄꯥ ꯑꯝ ꯇꯧꯔꯒ ꯑꯗꯨꯃꯥꯏꯅ ꯃꯄꯥꯟꯗ ꯊꯣꯛꯑꯗꯤ ꯃꯃꯤꯠ ꯃꯅꯥꯁꯨ ꯁꯤꯖꯤꯅ ꯑꯦꯛꯖꯥꯝ ꯁꯤ ꯆꯥꯎꯋꯤ ꯁꯤꯅ ꯇꯧꯋꯤꯗ ꯂꯣꯏ ꯈꯪꯉꯅꯤ ꯑ ꯅꯪꯒꯦ ꯒ꯭ꯔꯦꯖꯨꯑꯌꯦꯁꯟ ꯂꯣꯏꯔꯒ ꯊꯥꯕ ꯑꯦꯛꯖꯥꯝꯗꯨꯗꯤ ꯁꯤꯐꯥꯏ ꯑꯣꯏꯔꯁꯨ ꯑꯗꯨꯗꯤ ꯅꯣꯡꯃꯩ ꯑꯇꯦꯟꯕꯤ ꯄꯥꯏꯕꯤ ꯇꯤ ꯑꯣꯏꯔꯝꯅꯦꯦꯕ ꯑ ꯀꯩꯁꯨ ꯀꯥꯏꯅꯦꯗꯥ ꯗꯣꯛꯇꯔ ꯇꯂ ꯁꯨꯠ ꯊꯥꯜꯂꯒ ꯑꯗꯨꯗꯩꯗꯤ ꯑꯇꯣꯞꯄ ꯇꯝꯍꯜꯂꯁꯨ ꯇꯧꯍꯜꯂꯁꯨ ꯃꯥꯏ ꯑꯉꯥꯡꯗꯨꯗ ꯄꯥꯕ ꯇꯧꯕ ꯐꯩꯗ
ꯃꯥ ꯑꯩꯈꯣꯏꯅ ꯍꯥꯏꯒꯗꯕ ꯄ꯭ꯔꯦꯁꯔ ꯄꯤꯁꯟꯒꯗꯕ ꯅꯠꯇꯦ ꯃꯥꯅ ꯍꯜꯂꯛꯀꯗꯕꯅꯤ ꯃꯥꯒꯤ
ꯃꯥꯅꯦ ꯃꯥꯅ ꯁꯤ ꯇꯧꯅꯤꯡꯉꯦ ꯍꯥꯏꯕꯗꯨꯗ ꯑꯩꯈꯣꯏꯅ ꯃꯇꯦꯡ ꯄꯥꯡꯕꯩ ꯋꯥꯅꯦꯕ
ꯎꯝ ꯑꯣ ꯃꯥꯅ ꯃꯁꯥꯅ ꯁꯨꯡꯄꯝ ꯄꯥꯝꯗꯕ ꯄꯣꯠꯇꯨꯕꯨ ꯑꯩꯈꯣꯏꯅ ꯅꯝꯗꯅ ꯇꯝꯍꯜꯂꯁꯨ ꯑꯣꯏꯔꯣꯏ ꯍꯥꯏꯕꯅꯤꯅ
ꯄꯩꯁꯥꯁꯨ ꯇꯤꯡꯅꯤ ꯃꯇꯝꯁꯨ ꯃꯥꯡꯅꯤ ꯍꯌꯦꯡ ꯑꯉꯥꯡꯅꯁꯨ ꯑꯗꯨꯝ ꯋꯥꯔꯈ꯭ꯔ ꯑꯅꯤ
ꯎꯝ
ꯑ ꯇꯧꯔꯤꯁ
ꯍꯣꯏ ꯐꯔꯦ ꯏꯇꯥꯎ ꯑꯗꯨꯗꯤ ꯑꯩꯁꯨ ꯊꯝꯃꯒꯦꯀꯣ
ꯑꯣ ꯊꯝꯃꯣ ꯊꯝꯃꯣ ꯎꯝ